ꯍꯜꯂꯣ
ꯌꯥꯔꯕꯣ
ꯌꯥꯔꯦ
ꯅꯦꯋꯥꯛ ꯇꯥꯕ꯭ꯔꯣ ꯍꯣ ꯑꯗꯨꯅꯦ ꯉꯔꯥꯡꯖꯨ ꯇꯧꯋꯦ ꯑꯗꯨꯃꯥꯏꯅ ꯀꯨꯏ ꯀꯨꯏꯅ ꯆꯪꯉꯦ ꯉꯔꯥꯡꯖꯨ ꯐꯣꯟ ꯇꯧꯔꯛꯄꯗ ꯑꯗꯨꯃꯥꯏꯅ
ꯆꯪꯉꯦ ꯈꯪꯗꯦ ꯏꯕꯦꯝꯃ ꯑꯩꯖꯨ ꯒ꯭ꯌꯥꯟ ꯇꯥꯗꯦ
ꯀꯩꯗꯧ ꯃꯄꯥꯟꯗ ꯀꯥꯏꯗ
ꯑꯩ ꯑꯣꯏ ꯂꯩꯔꯁꯤꯔ ꯁꯨꯃꯥꯡꯗꯇꯥ ꯑꯩ ꯂꯩꯒꯦ
ꯆꯥꯛ ꯆꯥꯟꯅꯔꯕꯣ
ꯆꯥꯔꯦ ꯑꯦ ꯍꯦ ꯆꯥꯔꯦ ꯆꯥꯔꯦ
ꯅꯦꯠꯋꯥꯛ ꯏꯁꯩ ꯁꯛꯄ ꯅꯣꯌꯣ ꯅꯤꯡꯖꯪꯉꯤ ꯏꯁꯩ ꯑꯣꯏ ꯁꯛꯑꯁꯦ ꯏꯁꯩ ꯁꯛꯄ ꯌꯥꯗꯦ ꯅꯍꯥꯟ ꯅꯣꯡꯃ ꯏꯁꯩ ꯁꯛꯂꯛꯏꯅꯦ ꯈꯪꯕ꯭ꯔꯥ
ꯌꯣꯜꯂꯤꯊꯥꯡꯗꯨꯅ ꯇꯧꯕ ꯏꯁꯩꯗꯣ ꯁꯛꯂꯛꯏꯕ ꯋꯥꯔꯤ ꯂꯩꯇ꯭ꯔꯕ꯭ꯔꯥ ꯀꯩꯅꯣ ꯈꯪꯗꯦ
ꯎꯝ
ꯍꯧꯖꯤꯛꯀꯥꯟꯖꯦ ꯋꯥꯔꯤ ꯐꯖꯥꯟ ꯁꯥꯟꯅꯕꯒꯤ ꯑꯃ ꯂꯩꯗꯥꯏꯅꯦ
ꯍꯣꯏ ꯋꯥꯔꯤ ꯋꯥꯔꯤ ꯂꯩꯁꯜꯂꯛꯇꯕꯗꯣ
ꯑꯥꯎ ꯋꯥꯔꯤ ꯂꯩꯁꯜꯂꯛꯇꯕꯒꯤ ꯏꯁꯩ ꯁꯛꯄ ꯇꯧꯈꯠꯂꯛꯑꯕ ꯈꯪꯉꯕ ꯑꯣꯝꯆꯥꯛꯅꯩ ꯉꯁꯤꯁꯦ ꯌꯥꯝꯅ ꯑꯦꯖꯃꯥ ꯍꯧꯔꯕ ꯑꯃꯨꯛ
ꯈꯪꯗꯦ ꯉꯁꯤ ꯈꯅꯥꯎ ꯅꯥꯔꯤ ꯅꯥꯔꯤ ꯍꯧꯖꯤꯛ ꯋꯥꯏꯗ ꯇꯧꯔꯛꯄꯅꯦ ꯍꯀꯥꯝ ꯆꯟꯕꯖꯦ ꯂꯧꯅ ꯃꯥꯜꯂꯦ ꯅꯪ ꯆꯟꯕꯗ
ꯈꯪꯗꯦ ꯑꯥ ꯇꯧꯕꯅꯦ ꯑꯃꯅ ꯇꯧꯕ ꯑꯃꯅ ꯆꯟꯕꯗꯅꯦ ꯑꯃ ꯆꯟꯕ ꯆꯟꯕꯅꯦ ꯍꯦꯛꯇ ꯆꯟꯕꯅꯦ ꯑꯃꯅ ꯍꯦꯛ ꯆꯜꯂꯗꯤ ꯑꯃꯍꯦꯛꯇ ꯆꯟꯕꯅꯦ ꯍꯌꯦꯡꯖꯦ ꯍꯌꯦꯡ ꯀꯃꯥꯏꯅ ꯇꯧꯕꯅꯣ ꯅꯣꯏ
ꯍꯌꯦꯡ ꯀꯥꯡ ꯀꯅꯥꯝ ꯌꯥꯔꯔꯣꯏ ꯑꯩꯗꯣ ꯀꯟꯗꯤꯠ ꯂꯣꯏꯁꯪꯗ ꯀꯧꯔꯦ ꯑꯗꯣ ꯅꯪ ꯌꯥꯎꯅꯤꯡꯉꯗꯤ ꯆꯠꯂꯨꯖꯤ ꯑꯈꯣꯏ ꯅꯤꯡꯊꯤꯕꯤ ꯑꯣꯏ ꯄꯨꯕꯤꯒ꯭ꯔꯖꯤꯔꯥ ꯈꯪꯗꯦ
ꯀꯔꯤ
ꯑꯣ ꯑꯣꯖꯥ ꯈꯣꯝꯕꯅ ꯎꯝ ꯄꯟꯗꯤꯠ ꯂꯣꯏꯁꯪꯗ ꯂꯥꯛꯑꯣꯅ ꯍꯥꯏꯌꯦ ꯍꯌꯦꯡꯗꯣ ꯀꯥꯡꯒꯤ ꯃꯥꯜꯂꯦꯕꯀꯣ
ꯀꯗꯥꯏꯗ?
ꯄꯟꯗꯤꯠ ꯂꯣꯏꯁꯪꯗ꯫
ꯀꯣꯅꯨꯡꯗ?
ꯎꯝ
ꯑꯥ ꯄꯟꯗꯤ ꯂꯣꯏꯁꯤꯟꯗ ꯄꯨꯡ ꯀ꯭ꯌꯥ ꯑꯗꯥꯏꯗ?
ꯄꯨꯡ ꯑꯅꯤ ꯑꯗ꯭ꯋꯥꯏꯗ ꯃꯣꯏ ꯈꯦꯆ꯭ꯔꯤ ꯇꯧꯗꯣꯏ ꯑꯣꯝꯅꯤꯌꯦ ꯑꯥ ꯀꯣꯅꯨꯡ ꯀꯥꯡ ꯆꯤꯡꯗꯣꯏꯅꯤꯗꯅ
ꯑꯗꯨꯑꯣꯏꯟ ꯆꯥꯔꯨ ꯑꯗꯨ ꯑꯥ ꯑꯗꯨꯑꯣꯏꯟ ꯆꯥꯔꯨ ꯐꯗꯣꯏ ꯃꯥꯖꯤꯜꯂꯛꯑꯦꯕ ꯑꯩꯁꯨ
ꯑꯩꯈꯣꯏꯕ
ꯑꯩ ꯌꯥꯝ ꯇꯜꯂꯦ ꯈꯦꯆ꯭ꯔꯤ ꯍꯧꯕ
ꯑꯈꯣꯏ ꯕꯥ ꯆꯥꯅꯤꯡꯉꯦ ꯍꯥꯏꯕꯅꯤ
ꯍꯌꯦꯡ ꯈꯦꯆ꯭ꯔꯤꯗꯦ ꯑꯣꯏꯅꯤ
ꯃꯥꯏ ꯆꯥꯛꯈꯣꯝ ꯑꯝ ꯍꯧꯕꯤꯔꯣ ꯀꯩꯗꯧꯔ ꯑꯁ ꯑꯗꯣ ꯑꯁ ꯀꯣꯅꯨꯡꯗ ꯇꯧꯗꯣꯏ ꯑꯣꯏꯑꯝꯅꯤꯌꯦ ꯑꯗꯨꯒꯤ ꯀꯧꯔꯤ ꯌꯣꯝꯅꯤ ꯑꯩ ꯈꯪꯉꯤ ꯁꯨꯡꯁꯣꯏ ꯁꯣꯏꯗꯅ ꯑꯗꯨꯒꯤ ꯑꯣꯏꯔꯝꯒꯅꯤ ꯀꯥꯡꯒꯤ
ꯄꯨꯡ ꯑꯅꯤ ꯑꯗꯥꯏꯗ ꯂꯥꯛꯑꯣ ꯍꯥꯏꯕ?
ꯑꯥ ꯅꯨꯡꯊꯤꯟ ꯂꯥꯛꯑꯣ ꯍꯥꯏꯁꯤꯅꯗꯤ
ꯑꯗꯨꯗꯤ ꯄꯨꯡ ꯑꯅꯤ ꯑꯗꯨꯋꯥꯏ ꯍꯥꯏꯁꯤꯗꯤ
ꯈꯦꯆ꯭ꯔꯤꯅ ꯄꯨꯡ ꯀꯌꯥ ꯇꯧꯗꯣꯔꯤꯕ?
ꯈꯦꯆ꯭ꯔꯤꯗꯤ ꯅꯨꯡꯗꯤ ꯑꯌꯨꯛꯇ ꯍꯧꯗꯣꯏꯅꯤ ꯂꯥꯏ ꯀꯠꯄꯒꯤ ꯀꯩꯅꯣ
ꯑꯣ ꯈꯤꯆ꯭ꯔꯤꯅ ꯑꯌꯨꯛ
ꯑꯗꯨꯛ ꯑꯥ ꯑꯟ ꯑꯥ ꯂꯥꯏꯈꯠꯄꯩ ꯍꯧꯗꯣꯏ ꯑꯣꯏꯝꯅꯤꯌꯦ ꯑꯗꯨꯒ ꯀꯥꯡ ꯆꯤꯡꯒꯨꯞ ꯍꯣꯏ ꯇꯧꯗꯣꯏꯅꯤ ꯀꯩꯅꯣ ꯀꯥꯡ ꯆꯤꯡꯕ ꯈꯣꯠꯄꯗꯣ ꯂꯣꯏ ꯌꯥꯎꯗꯣꯏ ꯑꯣꯏꯝꯅꯤ ꯑꯗꯨꯒ ꯃꯣꯏꯒꯤꯗꯣ
ꯑꯗꯨ ꯋꯥꯔꯦ ꯌꯥꯎꯗꯣꯏꯅꯦ
ꯎꯝ ꯑꯗꯣ ꯑꯩꯁꯦ ꯈꯣꯏ ꯅꯤꯡꯊꯤꯕꯤ ꯉꯥꯏꯍꯥꯛ ꯄꯨꯕꯤꯁꯤꯔꯥ ꯈꯪꯗꯦ
ꯌꯥꯎꯔꯨꯖꯤ ꯀꯩꯅꯣ ꯈꯣꯏ ꯃꯌꯥꯝ ꯆꯠꯇꯅꯥ ꯍꯧ ꯍꯧ ꯍꯧ ꯍꯧ
ꯈꯪꯗꯦ ꯑꯗꯨꯅ ꯐꯗ꯭ꯔꯥ ꯅꯣꯏ ꯄꯥꯔꯇꯤꯗꯣ ꯑꯥ ꯎꯈꯤꯗ꯭ꯔꯦꯅꯦ ꯐꯣꯟ ꯑꯝꯇ ꯄꯥꯏꯔꯛꯇꯦꯅ ꯏꯅꯝꯃꯥ ꯑꯌꯤꯡꯕꯤꯅ ꯐꯣꯟ ꯇꯧꯔꯛꯑꯦ ꯍꯥꯏꯌꯦ ꯑꯗꯨꯏꯗꯨꯗ ꯑꯥ
ꯀꯩꯅꯣ ꯇꯧꯖꯦꯅ ꯑꯥ ꯑꯐꯣꯟ ꯀꯣꯜ ꯕꯦꯛ ꯈꯜꯂ ꯇꯧꯔꯨꯕꯅꯦꯕ ꯑꯗꯨꯗ ꯍꯌꯦꯡ ꯂꯥꯛꯑꯣ ꯍꯥꯏꯔꯛꯑꯦꯅ ꯇꯧꯔꯛꯑꯦ
ꯑꯣꯖꯥ ꯀꯣꯝꯕꯁꯦ ꯐꯕꯅꯤꯅꯦ ꯌꯥꯝꯅ
ꯑꯣꯖꯥ ꯈꯣꯝꯕꯗꯣ ꯃꯁꯛ ꯈꯔ ꯐꯖꯕꯗꯣ ꯅꯠꯇ꯭ꯔꯣ? ꯑꯣ ꯈꯣꯏ ꯁꯥꯔ ꯗꯣ
ꯃꯁꯛ ꯈꯔ ꯐꯖꯩ ꯍꯥꯏꯕꯗꯣ
ꯃꯤ ꯋꯥꯡ ꯆꯎꯕꯗꯣ
ꯎꯝ ꯎꯝ ꯎꯝ
ꯑꯗꯨꯗꯤ ꯕꯥꯂꯥ ꯍꯣꯏ ꯍꯌꯦꯡ ꯂꯣꯏ ꯐ꯭ꯔꯣꯁꯠ ꯀꯦꯟꯁꯦꯜ ꯇꯥꯔꯦ?
ꯕꯂꯥꯗꯤ ꯂꯥꯛꯑꯣ ꯌꯥꯗ꯭ꯔꯦꯕ ꯃꯊꯟꯇ ꯇꯜꯂꯦꯌꯦ ꯑꯗꯣ ꯀꯩꯅꯣꯁꯨ ꯔꯕꯤꯅꯥꯁꯨ ꯃꯁꯥ ꯉꯝꯗꯦꯅ ꯃꯌꯨꯝ ꯆꯠꯈ꯭ꯔꯦꯕ ꯑꯗꯨꯅ ꯃꯥ ꯍꯌꯦꯡꯁꯨ ꯌꯥꯎ ꯉꯝꯗꯣꯏ ꯃꯥꯟꯗꯦꯕ ꯃꯥꯁꯦ
ꯑꯗꯨꯗꯤ ꯀꯥꯡꯂꯦꯟꯗ ꯇꯧ ꯐꯔꯣꯏꯗ꯭ꯔꯣ
ꯍꯣꯏ ꯑꯗꯨꯃꯥꯏꯅ ꯇꯧꯕꯅ ꯐꯗꯣꯏ ꯃꯥꯜꯂꯦ ꯅꯨꯡꯗꯥꯡ ꯋꯥꯏꯔꯝꯁꯦ ꯅꯨꯡꯗꯥꯡꯌꯦ ꯇꯨꯝꯃꯝꯗꯥꯏꯁꯦ ꯈꯅꯥꯎꯁꯦ ꯀꯟꯅ ꯅꯥꯈꯠꯂꯛꯏꯁꯦ ꯀꯃꯥꯏꯅ ꯇꯧꯔꯤꯅꯣ ꯈꯪꯗꯤꯅꯦ ꯑꯩꯕꯣ
ꯀꯥꯡꯂꯦꯟꯗ ꯀꯥꯡꯂꯦꯟꯗꯅ ꯐꯗꯧ ꯃꯥꯜꯂꯦꯉꯣ ꯍꯣꯏ
ꯑꯗꯨꯅꯦ ꯑꯁ ꯑꯩꯁꯦ ꯎꯝ ꯑꯩꯗꯤ
ꯑꯗꯣ ꯑꯩꯁꯦ ꯍꯌꯦꯡꯁꯦ ꯁꯪꯒꯣꯜꯁꯦꯜꯒ ꯑꯣꯏꯕꯅꯤꯅꯅꯦꯀꯣ ꯕꯤꯠꯁꯨ ꯂꯩꯠꯇꯕ ꯑꯩꯅ
ꯍꯣꯏ ꯁꯪꯒꯣꯜꯁꯦꯟꯗꯣ ꯉꯥ ꯆꯥꯛ ꯆꯥ ꯌꯥꯗꯕꯗꯣ
ꯎꯝ ꯍꯌꯦꯡꯕꯨꯗꯤ ꯇꯉꯥꯏ ꯐꯗꯅ ꯕꯕꯥ ꯆꯥꯅꯤꯡꯕꯅꯤꯅ ꯑꯗꯨꯝ ꯑꯩꯅ ꯀꯩꯅꯣꯒꯤ ꯀꯥꯡꯇꯛꯇꯣ ꯀꯥꯡꯇꯛꯅ ꯇꯧꯔꯒ ꯑꯗꯒꯤ ꯍꯋꯥꯏꯒ ꯇꯧꯔꯒ ꯑꯗꯨꯝ ꯊꯣꯡ ꯌꯥꯏꯌꯦꯕ ꯀꯩꯁꯨ ꯅꯠꯇꯦꯕ ꯑꯗꯨꯕꯨꯗꯤ ꯑꯗꯣ ꯃꯌꯥꯝ ꯌꯥꯎꯔꯛꯄꯗꯗꯤ ꯀꯩꯅꯣꯗꯨ ꯇꯧꯋꯤꯗꯅ ꯑꯩꯈꯣꯏꯒꯤꯗꯤ ꯀꯥꯡꯇꯛ ꯇꯧꯔꯒ ꯈꯔ ꯑꯗꯨꯝ ꯀꯥ ꯀꯥꯕꯣꯛ ꯊꯣꯡꯉꯒ
ꯅ ꯍꯧꯅꯔꯤꯁꯦ ꯀꯔꯝꯕꯅꯅꯣꯕ
ꯑꯦ ꯑꯗꯨꯗꯤ ꯀꯩꯅꯣꯅ ꯍꯧꯗꯦꯍꯦ ꯅꯪꯗꯤ ꯀꯤꯆꯤꯁꯦ ꯃꯨꯁꯣꯔꯤꯅ ꯑꯝꯇ ꯍꯧꯗꯦ ꯀꯥꯡꯥꯡꯇꯛꯅ ꯉꯥꯛꯇꯅꯦ ꯑꯌꯥꯝꯕ ꯍꯧꯔꯤꯁꯦ ꯃꯤ ꯂꯥꯏ ꯀꯠꯄꯒꯤ ꯈꯣꯠꯄꯒꯤ ꯀꯥꯡꯒꯤ ꯇꯧꯕꯗꯒꯤ
ꯑꯗꯨ ꯀꯩꯒꯤꯅꯣ ꯑꯩꯈꯣꯏꯅ ꯃꯨꯛꯁꯣꯔꯤ ꯇꯧꯔꯤꯁꯤꯅ
ꯃꯨꯛꯁꯣꯔꯤ ꯇꯧꯔꯤꯁꯤꯔꯣ ꯃꯨꯛꯁꯣꯔꯤꯁꯤꯅ ꯍꯦꯟꯅ ꯍꯥꯎꯕ
ꯑꯣꯃꯥꯏ ꯇꯦꯁ ꯑꯃ ꯐꯪꯕꯗꯣ
ꯑꯥ ꯑꯥ ꯑꯥ ꯑꯥ ꯇꯦꯁ ꯑꯃ ꯐꯪꯉꯦ ꯃꯨꯛꯁꯣꯔꯤꯅ ꯍꯥꯎꯋꯦ ꯑꯗꯒꯤꯗꯤ ꯃꯨꯛꯁꯣꯔꯤꯅ ꯇꯧꯕ ꯌꯥꯎꯋꯦꯕ ꯑꯗꯨꯝ ꯀꯩꯅꯣꯗꯒ ꯑ ꯑꯩꯈꯣꯏꯒꯤ ꯑ ꯁꯣꯔꯥꯠꯇꯒ ꯀꯩꯗꯒ ꯇꯧꯕꯗꯣ ꯌꯥꯎꯋꯦꯕ ꯃꯨꯛꯁꯣꯔꯤꯅꯒ ꯇꯧꯕ ꯑꯅꯝꯕ ꯀꯥꯡꯇꯛꯅ ꯇꯧꯕꯁꯨ ꯑꯗꯨꯝ ꯌꯥꯎꯋꯤ ꯑꯌꯥꯝꯕꯅ ꯂꯥꯏꯒꯤ ꯇꯧ ꯃꯇꯝꯗꯤ ꯑ ꯀꯥꯡꯇꯛꯅ ꯇꯧꯕꯗꯨꯔꯣ ꯍꯥꯏꯦꯁꯦ
ꯎꯝ
ꯀꯥꯡꯇꯛꯅ ꯇꯧꯕꯁꯦ ꯑꯩꯈꯣꯏꯅ ꯀꯩꯅꯣ ꯇꯧꯔꯒ ꯀꯥꯝꯊꯣꯛꯑꯒꯅꯦ ꯍꯋꯥꯏ ꯀꯩꯅꯣ ꯇꯧꯕꯗꯣ ꯈꯪꯉꯤꯗꯅ ꯑꯗꯨꯃꯥꯏꯅ ꯇꯧꯔꯁꯨꯏ ꯑꯥ ꯊꯣꯡꯕꯗ ꯑꯗꯨꯃꯥꯏꯅ ꯊꯣꯡꯉꯁꯨ ꯌꯥꯔꯦ ꯑꯗꯨꯒ ꯀꯥꯕꯛ ꯀꯥꯕꯛ ꯑꯩꯈꯣꯏꯅ ꯐꯨꯠꯂ ꯇꯧꯒꯦꯁꯨ ꯌꯥꯔꯦ ꯑꯗꯨꯒ ꯗꯥꯏꯔꯦꯛ ꯀꯩꯅꯣ ꯇꯧꯔ ꯇꯧꯕꯁꯨ ꯃꯨꯟꯕ ꯄꯥꯛ ꯉꯝꯃꯣꯏꯕ ꯀꯣ ꯀꯣꯔꯐꯨ ꯅꯨꯡꯐꯨ ꯒꯨꯝꯕ ꯑꯆꯧꯕꯗ ꯃꯌꯥꯝ ꯊꯣꯡꯕꯗꯕꯨꯗꯤ ꯉꯝꯕ
ꯎꯝ
ꯀꯨꯏꯅꯦ ꯀꯨꯏꯅ ꯌꯥꯏꯔꯛꯄꯒꯤ ꯑꯗꯨꯒ ꯀꯥꯕꯣꯛ ꯀꯥꯕꯣꯛ ꯇꯤꯡꯊꯣꯛꯑꯒ ꯍꯥꯏꯐꯦꯠ ꯀꯥꯝꯊꯣꯛꯑꯒꯅꯦ ꯁꯣꯛ ꯇꯧꯕꯗꯣ ꯈꯪꯉꯤꯗꯅ ꯑꯗꯨꯃꯥꯏꯅ ꯁꯣꯛ ꯇꯧ ꯇꯧꯕꯩ ꯋꯥꯅꯤꯗ ꯈꯔ ꯃꯣꯟ ꯆꯦꯡ ꯆꯦꯡ ꯉꯥꯛꯇ ꯇꯧꯕꯗꯨꯗꯤ ꯈꯤꯇꯪ ꯃꯍꯥꯎ ꯋꯥꯠꯂꯤꯅ ꯍꯋꯥꯏꯒꯨꯝꯕ ꯑꯃ ꯌꯥꯎꯔꯒꯗꯤ ꯈꯔ
ꯀꯩꯅꯣ ꯑꯩ ꯑꯩ ꯒ꯭ꯌꯥꯟ ꯑꯃ ꯇꯥꯗꯤꯌꯦ ꯆꯥꯛ ꯊꯣꯡꯕꯩ ꯇꯥꯏꯞꯇ ꯊꯣꯡꯉꯤꯔꯣ ꯈꯦꯆꯤꯁꯦ ꯀꯃꯥꯏꯅ ꯇꯧꯔꯤꯅꯣ
ꯑꯦ ꯊꯣꯡꯗꯦꯍꯦ ꯆꯥꯛ ꯊꯣꯡꯕꯩ ꯇꯥꯥꯛꯄꯗꯩ ꯈꯔ ꯈꯦꯠꯅꯩ ꯃꯥꯗꯤ ꯃꯍꯤ ꯅꯨꯡꯍꯤ ꯀꯔꯤ ꯀꯔꯥ ꯑꯃꯠ ꯆꯤꯊꯣꯛꯄ ꯅꯠꯇꯦ
ꯃꯊꯟꯗ ꯑꯗꯨꯝ ꯆꯥꯡ ꯑꯃꯕꯨ ꯄꯨꯖ
ꯑ ꯑꯥ ꯑꯥ ꯑꯥ ꯑꯥ ꯑꯩꯈꯣꯏꯅ ꯆꯥꯡ ꯑꯃ ꯄꯨꯗꯣꯏꯅꯦ ꯄꯦꯠ ꯄꯦꯠꯁꯨ ꯄꯦꯠꯇꯅꯕ ꯀꯟꯁꯨ ꯀꯟꯗꯅꯕ ꯂꯣꯏ ꯆꯥꯡ ꯑꯃ ꯇꯧꯔꯀꯥꯟꯗ ꯁꯧꯒꯠꯍꯜꯂꯒ ꯌꯥꯏꯗꯣꯏꯅꯦ ꯃꯍꯤ ꯍꯤ ꯅꯨꯡꯍꯤ ꯒꯥꯏ ꯆꯐꯨ ꯁꯧꯕꯧ ꯆꯤꯊꯣꯛꯇꯧ ꯅꯠꯇꯦ
ꯃꯆꯨꯗꯨꯅ ꯀꯗꯥꯏꯗꯒꯤ ꯊꯣꯛꯂꯛꯏꯅꯣ ꯉꯥꯡꯉꯤꯗꯣ
ꯑꯗꯨꯗꯤ ꯀꯩꯅꯣꯅꯤꯍꯦ ꯍꯋꯥꯏ ꯊꯣꯡꯕꯩ ꯁꯣꯛ ꯇꯧꯕꯗꯨꯗ ꯃꯆꯨ ꯃꯣꯔꯣꯛ ꯀꯔꯤ ꯀꯔꯥ ꯂꯣꯏ ꯍꯥꯞꯄꯅꯤ ꯀꯩꯅꯣ
ꯑꯗꯨꯗ ꯆꯦꯡ ꯁꯨꯖꯟꯕꯅꯦꯕ
ꯑꯥ ꯑꯗꯨꯗ ꯆꯦꯡꯗꯣ ꯙꯤ ꯇꯣꯠꯂꯒ ꯁꯨꯖꯜꯂꯅꯤꯗꯅ ꯑꯗꯩ ꯃꯔꯣꯏ ꯑꯩꯈꯣꯏꯅ ꯍꯥꯞꯀꯗꯕ ꯍꯔꯤꯕꯣꯞ ꯑꯗꯒꯤ ꯃꯔꯣꯏ ꯃꯣꯔꯣꯛꯑꯇꯦꯛꯄꯕꯨ ꯑꯣꯏꯔꯣ ꯃꯌꯥꯝꯗꯣ ꯍꯥꯞ ꯆꯤꯜꯂꯒ ꯑꯣꯠꯈꯥꯏꯔꯅꯤꯗꯅ ꯑꯣꯠꯈꯥꯏꯔꯒ ꯃꯍꯤ ꯈꯔꯕ ꯍꯥꯏꯐꯦꯠ ꯆꯤꯊꯣꯛꯇꯄꯁꯨ ꯌꯥꯅꯕ ꯑꯗꯒꯤꯗꯤ ꯁꯧꯕꯖꯨ ꯈꯤꯇꯪ ꯁꯧꯅꯕ ꯆꯥꯡ ꯑꯃ ꯌꯦꯡꯉꯅꯦꯕ ꯑꯩꯈꯣꯏꯅ ꯆꯥꯛ ꯑꯗꯨꯒꯤ ꯃꯇꯨꯡ ꯏꯟꯅ ꯌꯥꯝꯕ ꯌꯥꯝꯗꯕꯒꯤ ꯃꯇꯨꯡ ꯏꯟꯅ ꯑꯗꯨ ꯌꯦꯡꯉꯅꯤ ꯑꯨꯡꯗ ꯆꯦꯡꯗꯣ ꯁꯨꯗꯣꯏꯕ
ꯑꯗꯣ ꯀꯨ ꯀꯨꯀꯔꯗ ꯀꯥꯝꯕ꯭ꯔꯣ ꯅꯠꯇ꯭ꯔꯒ ꯆꯥꯛ ꯌꯥꯏꯕꯗꯧ ꯌꯥꯏꯕ꯭ꯔꯣ ꯀꯩꯅꯣ ꯑꯩ
ꯌꯥꯝ ꯌꯥꯝꯗꯕ ꯄꯣꯠꯇꯗꯤ ꯀꯨꯀꯔ ꯀꯥꯝꯃꯩ ꯌꯥꯝ ꯌꯥꯝꯃꯛꯑꯒꯗꯤ ꯀꯨꯀꯔ ꯀꯥꯝꯕ ꯌꯥꯔꯣꯏ ꯆꯐꯨꯒꯨꯝꯕꯅ ꯐꯩ
ꯑꯗꯣ ꯉꯥꯏꯈꯣꯅꯦ ꯀꯨꯀꯔꯗ ꯀꯥꯝꯕ ꯑꯁꯤꯗꯕꯨ ꯀꯩꯅꯣ ꯇꯧꯋꯤꯗꯅ ꯃꯍꯤꯗꯣ ꯑꯗꯨꯝ ꯂꯩꯍꯜꯂꯤꯗꯅ ꯑꯗꯣ ꯃꯍꯤ ꯌꯥꯎꯗꯦ ꯈꯦꯆꯤꯒꯤꯗꯤ ꯃꯍꯤꯗꯣ ꯃꯥꯡꯒꯤꯗꯣꯏꯅꯤꯗꯅ
ꯃꯥꯡꯒꯤꯗꯣꯏꯅꯤ ꯑꯗꯨ ꯆꯥꯡ ꯑꯗꯨꯅꯦ ꯆꯥꯡꯗꯣ ꯌꯦꯡꯅꯤ ꯍꯥꯏꯁꯦ ꯆꯥꯡꯗꯣ ꯌꯦꯡꯗꯣꯏꯅꯦ ꯍꯥꯏꯁꯦ ꯀꯨꯀꯔꯗ ꯀꯥꯝꯃꯖꯨ ꯉꯁꯥꯏꯒꯤ ꯂꯨꯏꯌꯦꯕ ꯖꯨꯠ ꯆꯥꯗꯗꯤ ꯃꯤ ꯆꯦꯡ ꯆꯪꯉꯤꯗꯣ ꯎꯗ꯭ꯔꯣ ꯍꯩꯇꯗꯤ ꯑꯗꯨꯅꯦ ꯖꯨꯠ ꯆꯥꯗ꯭ꯔꯀꯥꯟꯗ ꯅꯪ ꯕꯥꯃꯣꯟ ꯊꯣꯡꯉꯤꯗꯣ ꯃꯣꯏꯗꯤ ꯍꯩꯔꯕꯒꯤꯅꯦ ꯏꯕꯦꯝꯃ ꯀꯣꯔꯐꯨꯗ ꯑꯁꯨꯛ ꯍꯥꯞꯄꯒ ꯑꯁꯨꯛ ꯁꯨ ꯕꯅ ꯑꯗꯨꯝ ꯂꯩꯒ꯭ꯔꯕꯅꯤ ꯀꯩꯅꯣ ꯃꯤ ꯀꯣꯔꯐꯨꯗꯨ ꯆꯥꯡꯗꯨꯗ
ꯑꯣ ꯃꯣꯏ ꯀꯥꯝꯅꯗ꯭ꯔꯦꯕꯀꯣ ꯃꯣꯏꯗꯤ
ꯀꯥꯝꯗꯦꯍꯦ ꯃꯩ ꯀꯩꯅꯣꯗ ꯉꯥꯛꯇꯅꯤ ꯀꯣꯔꯐꯨꯗ ꯉꯥꯛꯇ ꯊꯣꯡꯉꯤꯅꯤ ꯃꯤꯒꯤ ꯆꯥꯡ ꯑꯃ ꯑꯗꯨꯝ ꯈꯪ ꯂꯩꯔꯃꯤ ꯀꯣꯔꯐꯨ ꯑꯃꯗ ꯆꯦꯡ ꯀꯦꯖꯤ ꯑꯁꯨꯛ ꯆꯜꯂꯤ ꯏꯁꯤꯡ ꯑꯁꯨꯛ ꯁꯤꯖꯤꯟꯅ ꯌꯥꯏꯖꯦ ꯑꯗꯨꯝ ꯃꯣꯏꯗꯤ ꯑꯥ ꯆꯥꯡꯗꯣ ꯑꯗꯨꯝ ꯈꯪꯉꯒ ꯑꯗꯨꯝ ꯊꯣꯡ ꯂꯩꯔꯕꯅꯤ ꯀꯩꯗꯧꯔꯒꯦ ꯇꯣꯏꯅ ꯇꯣꯏꯅ ꯊꯣꯡ ꯂꯩꯔꯕ ꯄꯣꯠꯅꯤꯕ ꯃꯣꯏꯗꯗꯤ ꯀꯩꯁꯨ ꯅꯠꯇꯤꯌꯦ ꯅꯣꯡ ꯐꯥꯗꯣꯛ ꯊꯣꯡꯕ ꯑꯈꯣꯏꯅ ꯆꯍꯤ ꯃꯅꯨꯡꯗ ꯀꯥꯡꯗꯨꯝꯗꯪ ꯅꯠꯇ꯭ꯔꯣ ꯑꯈꯣꯏꯅ ꯊꯣꯡꯉꯤꯕ ꯈꯦꯆꯤꯖꯦ
ꯍꯨꯞ ꯃꯥꯅꯤ ꯀꯥꯡ ꯊꯥꯖꯤꯗꯪ
ꯑꯥ ꯀꯥꯡꯊꯥꯖꯤꯗꯪ ꯅꯠꯇ꯭ꯔꯥ ꯑꯗ ꯕꯥꯃꯣꯟꯅ ꯊꯣꯡꯕꯗꯤ ꯕꯥꯃꯣꯟꯅ ꯊꯣꯡꯕꯗꯩ ꯃꯤ ꯈꯦꯆꯤꯗꯤꯁꯤꯗꯤ ꯁꯣꯔꯥꯠ ꯗꯦꯕ ꯀꯔꯃꯥ ꯃꯌꯥꯝ ꯊꯣꯡꯅꯗ꯭ꯔꯣ ꯑꯗꯨꯅ ꯁꯤꯕ ꯅꯥꯕ ꯑꯗꯨꯅ ꯈꯦꯁꯤ ꯉꯥꯛꯇꯅꯤꯅ ꯑꯗꯨꯅ ꯃꯣꯏꯅ ꯍꯩꯔꯤꯅꯤ ꯀꯩꯅꯣ ꯃꯍꯥꯎꯖꯨ ꯃꯣꯏꯟ ꯊꯣꯡꯉꯒ ꯀꯩꯏꯝ ꯈꯦꯠꯅꯕꯅꯦꯕ
ꯈꯦꯠꯅꯩ ꯍꯥꯎꯋꯦ ꯑꯩ ꯉꯁꯥꯏ ꯆꯥꯔꯛꯑꯦ ꯈꯦꯆꯤ
ꯑꯈꯣꯏꯅ ꯍꯦꯛ ꯇꯧꯕꯁꯤꯅ ꯑꯈꯣꯏꯒꯤ ꯈꯌꯥꯛꯅꯕꯅꯤ ꯈꯪꯗꯦ ꯍꯦꯟꯖꯤꯟꯕꯅꯤ ꯈꯪꯗꯦ ꯖꯨꯠ ꯑꯃ ꯏꯇꯧ ꯇꯧꯗ꯭ꯔꯣ ꯇꯧꯕꯅꯦꯕ ꯁꯥꯔꯤ ꯁꯥꯔꯤ ꯂꯥꯎꯕꯅꯤ ꯈꯪꯗꯦ
ꯌꯥꯝ ꯐꯖꯩ ꯍꯥꯏꯕ ꯑꯗꯨ ꯃꯆꯥꯗꯨꯖꯨꯅꯦ ꯆꯪꯗꯕꯤꯗ ꯑꯃ ꯂꯩꯅꯦ
ꯎꯝ
ꯑꯗꯨ ꯇꯧꯋꯦ ꯍꯥꯏꯕ ꯑꯩ ꯉꯁꯥꯏ ꯆꯥꯔꯛꯑꯦꯕ ꯕꯥꯃꯣꯟꯅ ꯇꯧꯕꯅꯦꯅ ꯍꯦꯛꯇ ꯑꯔꯣꯏꯕꯤꯗ ꯈꯦꯆꯤꯖꯦ ꯍꯧꯔꯝꯃꯦꯕ ꯊꯝꯅꯥꯒꯗꯣ ꯍꯦꯛꯇ ꯀꯩꯅꯣ ꯈꯨ ꯄꯥꯛ ꯑꯝꯅꯦꯃꯤ ꯊꯝꯅꯥ ꯃꯇꯝꯅꯤꯅ
ꯎꯝ꯫
ꯑꯗꯨꯒ ꯈꯦꯆꯁꯦ ꯊꯝꯅꯥꯗ ꯌꯣꯝꯕꯒꯤ ꯃꯍꯥꯎ ꯑꯃꯁꯨ ꯂꯩꯔꯤꯅꯦ꯫
ꯃꯅꯥꯝ ꯅꯨꯡꯁꯤꯕꯗꯣ꯫
ꯃꯅꯝꯗꯣ ꯇꯩꯁꯟꯕ꯭ꯔꯥ ꯀꯩꯅꯣ ꯈꯪꯗꯦ꯫
ꯆꯦꯉꯦꯉꯥꯛꯇ ꯆꯦꯉꯦꯉꯥꯛꯇ ꯊꯣꯡꯕꯁꯨ ꯍꯥꯎꯇꯤꯍꯦ꯫
ꯁꯨꯄꯔ ꯐꯥꯏꯟ ꯃꯅꯝꯅꯃꯥꯛꯇꯣꯏ ꯃꯥꯜꯂꯤ
ꯅꯝꯃꯦ ꯍꯧꯇꯦꯕ ꯑꯩꯗꯤ ꯆꯥꯛꯁꯦꯀꯣ ꯈꯦꯆꯁꯦꯁꯨ ꯈꯪꯕ꯭ꯔꯥ ꯑꯩꯈꯣꯏꯒꯤꯅꯦ ꯎꯝ ꯇꯥꯛꯁꯦ ꯊꯣꯇꯣꯛꯑꯒꯅꯦ ꯊꯣꯇꯣꯛꯑꯒꯁꯨ ꯁꯝꯅꯗꯕꯤ ꯑꯃ ꯂꯩꯗꯥꯏꯅꯦ꯫ ꯕ꯭ꯔꯪ ꯕ꯭ꯔꯪ ꯂꯥꯎꯕꯤꯗꯣ꯫
ꯍꯣ ꯑꯗꯨꯃꯥꯏꯅ ꯇꯧꯋꯦ ꯍꯥꯏꯕ ꯑꯥ ꯍꯥꯏꯗꯤ ꯆꯥꯛꯇꯤ ꯊꯣꯂꯒꯅꯦ꯫ ꯐꯔꯥ ꯐꯔꯥ ꯂꯥꯎꯔꯒꯅꯦ ꯑꯃ ꯌꯥꯝ ꯌꯥꯝ ꯍꯥꯎꯋꯦꯕ ꯃꯄꯣꯛ ꯇꯧꯔꯒ꯫ ꯍꯣ ꯍꯣ ꯍꯣ ꯍꯣ
ꯑꯃꯀꯨꯞꯆꯥ ꯍꯥꯎꯕꯤꯅꯤꯗꯣ ꯃꯤ ꯑꯗꯨꯅꯕꯨ ꯕꯥꯃꯣꯟꯅ ꯊꯣꯡꯉꯥ
ꯇꯤꯔꯣ
ꯑꯩꯈꯣꯏꯗꯤ ꯆꯐꯨꯒꯤꯗꯣ ꯆꯟꯅꯩꯅꯅ ꯇꯧꯔꯅꯤ ꯆꯀ꯭ꯔꯥ ꯉꯥꯛꯇ ꯅꯥꯄꯁꯤꯜꯂꯅꯤ ꯑꯗꯒꯤ ꯆꯦꯡ ꯆꯪꯏ ꯆꯪꯏ
ꯑꯉꯥꯡꯄꯗꯣ ꯑꯗꯨ ꯑꯀꯥꯕꯁꯨ ꯍꯥꯞꯄ
ꯑꯥ ꯑꯉꯥꯡꯕ ꯇꯥꯡꯈꯥꯏ꯫ ꯍꯥꯞꯇꯣꯏꯅꯦ ꯍꯥꯞ ꯑꯗꯣꯏꯅꯦ ꯑꯗꯨ ꯌꯥꯎꯏꯅꯦ ꯑꯗꯨ ꯍꯥꯞꯄꯤꯅꯦ ꯑꯗꯨꯗꯤ ꯑꯩꯈꯣꯏꯅ ꯆꯥꯅꯤꯡꯕꯒꯤ ꯇꯧꯕꯅꯤꯗꯅ ꯍꯥꯎꯅꯕ ꯍꯥꯏꯅ ꯑꯗꯨꯝ ꯃꯔꯨ ꯑꯣꯏꯅ ꯌꯥꯎꯕꯅꯦ ꯈꯦꯆꯤꯗ ꯑꯗꯨ ꯍꯥꯞꯅꯩꯕ ꯃꯣꯔꯣꯛ ꯀꯩꯅꯣꯒꯤ ꯃꯍꯨꯠꯇ ꯑꯇꯦꯛꯄꯒꯤ ꯃꯍꯨꯠꯇ
ꯍꯣꯏ ꯏꯃꯥꯟꯅꯕꯤ ꯉꯁꯥꯏ ꯃꯌꯥꯝ ꯆꯥꯏ ꯃꯣꯔꯣꯛ ꯑꯉꯥꯡꯕꯗꯣ
ꯎꯝ ꯍꯥꯎꯕꯅꯦ ꯑꯗꯨꯁꯨ ꯍꯥꯎꯕꯅꯦ꯫ ꯑꯗꯨꯁꯨ ꯍꯥꯎꯕꯅꯦꯗꯤ ꯑꯩꯈꯣꯏꯅ ꯎꯝ
ꯅꯥꯁꯄꯇꯤꯗꯣ ꯆꯥꯔꯛꯑꯦꯕ ꯃꯆꯦꯠ ꯑꯃ ꯑꯩ ꯑꯩꯗꯤ ꯈꯪꯗꯦ ꯃꯣꯏꯅ ꯃꯥꯀꯛ ꯃꯥꯥꯀꯛ ꯂꯣꯏ ꯁꯣꯜꯂꯒ ꯐ꯭ꯔꯨꯠ ꯁꯂꯥꯠꯀꯤ ꯇꯥꯏꯞꯇ ꯃꯤꯛꯁ ꯇꯧꯔ ꯊꯃꯝꯕ ꯑꯗ ꯆꯥꯕ ꯀꯥꯟꯁꯤꯗ ꯍꯩ ꯁꯤ ꯁꯤ ꯃꯍꯥꯎꯁꯤ ꯑꯩ ꯀꯥꯏꯗꯥꯅꯣꯃꯥ ꯐꯪꯈ꯭ꯔꯦꯅ ꯑꯩꯅ ꯈꯜꯂꯦ ꯑꯗꯨꯒ ꯅꯥꯁꯄꯇꯤ ꯑꯣꯏ ꯂꯩꯔꯝꯃꯦ ꯍꯥꯏꯕ ꯑꯩꯈꯣꯏ ꯆꯥꯗꯕ ꯀꯨꯏꯔꯦꯗꯅ
ꯎꯝ꯫
ꯑꯈꯣꯏ ꯅꯤꯡꯊꯤꯕꯤ ꯍꯣꯏꯒꯗꯤ ꯅꯥꯁꯄꯨꯇꯤꯖꯦ ꯃꯍꯥꯎꯕꯨ ꯈꯪꯖꯔꯝꯃꯔꯣꯏ꯫
ꯈꯪꯉꯝꯃꯥꯔꯣꯏ ꯈꯪꯉꯝꯃꯥꯔꯣꯏ꯫
ꯃꯣꯏ ꯃꯁꯛꯄꯨ ꯎꯖꯗ꯭ꯔꯕꯅꯦ ꯍꯥꯏꯕ꯫
ꯁꯛꯀꯥ ꯑꯝꯇꯥ ꯎꯔꯝ
ꯃꯥꯒꯤ ꯑꯃꯥ ꯃꯅꯨꯡꯗ ꯃꯔꯨ ꯃꯔꯨ ꯌꯥꯎꯕꯩ ꯇꯥꯞꯏꯇꯥ ꯍꯥꯎꯕ ꯑꯃ ꯌꯥꯎꯕꯗꯣ ꯁꯤ ꯀꯗ꯭ꯔꯛ ꯀꯗ꯭ꯔꯛ ꯀꯗꯔꯛ ꯀꯗ꯭ꯔꯛ ꯁꯥꯏꯕ ꯑꯃꯥ꯫
ꯃꯥꯅꯦ ꯑꯗꯨ ꯅꯨꯡꯒꯤ ꯅꯨꯡꯒꯤ ꯌꯥꯝ ꯑꯣꯏꯒꯅꯤ ꯒꯥꯏ ꯌꯥꯝ ꯇꯧꯋꯤꯗꯨꯗꯤ
ꯍꯣꯏ ꯍꯣꯏ ꯑꯗꯨꯗꯣ ꯉꯁꯥꯏꯁꯨ ꯍꯥꯏꯅꯔꯤꯕ ꯑꯩꯈꯣꯏꯅ ꯅꯨꯡ ꯂꯩꯕꯅꯦ ꯑꯗꯨꯏꯗꯣ ꯀꯥꯏꯅ꯫ ꯑꯗꯥ ꯑꯈꯣꯏ ꯑꯉꯥꯡ ꯑꯣꯏꯅ ꯍꯥꯏꯅꯕꯗꯣ꯫